ꯋꯥ
ꯍꯜꯂꯣ
ꯍꯜꯂꯣ
ꯑꯣ ꯀꯩ ꯇꯧꯔꯤ ꯑꯣ
ꯀꯩꯁꯨ ꯇꯧꯗꯦ ꯐꯝꯍꯜ ꯂꯩꯌꯦ
ꯆꯥꯛ ꯆꯥꯔꯕꯣ ꯆꯥꯔꯦ ꯑꯩꯗꯤ ꯅꯪꯗꯤ
ꯑꯩꯗꯤ ꯆꯥꯗ꯭ꯔꯦ
ꯊꯦꯡꯉꯦ ꯀꯩ ꯃꯊꯦꯜ ꯊꯣꯡꯉꯒꯦ
ꯎꯝ ꯉꯁꯤ ꯁꯧꯒ꯭ꯔꯤ ꯊꯣꯡꯉꯦ ꯁꯧꯒꯔꯤꯒ ꯌꯦꯟꯒ ꯌꯦꯟꯅ ꯄꯧ ꯆꯥꯏꯞꯇ ꯉꯧꯔꯒ ꯊꯣꯡꯉꯦ
ꯍꯥꯎꯅꯤꯅꯦ ꯑꯗꯨꯗꯤꯗꯤ ꯆꯥꯛ ꯌꯥꯝ ꯌꯥꯝ ꯆꯪꯕꯒꯤ ꯍꯤꯟꯖꯥꯡꯅꯤꯅꯦ
ꯅꯣꯏꯗꯤ ꯀꯩ ꯃꯊꯦꯜ ꯆꯥꯔꯒꯦ
ꯑꯩꯈꯣꯏꯗꯤ ꯍꯋꯥꯏ ꯑꯁꯥꯡꯕ ꯀꯩꯅꯣ ꯂꯧꯗꯨ ꯊꯥꯕꯗꯣ
ꯑꯣ
ꯑꯗꯨ ꯆꯥꯏ ꯑꯩꯈꯣꯏꯗꯤ ꯆꯤꯡꯒꯤ ꯍꯤꯟꯖꯥꯡꯅꯦ ꯍꯥꯎꯕꯒ ꯌꯥꯎꯗ꯭ꯔꯦꯗ
ꯍꯦꯜꯗꯤ ꯐꯗꯤ ꯐꯔꯝꯅꯤ ꯍꯛꯆꯥꯡꯒꯤꯗꯃꯛꯇꯤ ꯌꯥꯝꯅ
ꯅꯪꯗꯦ ꯅꯪꯁꯨ ꯁꯧꯒ꯭ꯔꯤ ꯌꯥꯎꯔꯤꯗꯨꯗꯤ
ꯁ
ꯁꯧꯒꯔꯤ ꯑꯁꯤꯟꯕꯗꯨꯅ ꯗꯥꯏꯖꯦꯁꯟꯒꯤ
ꯍꯣꯏ ꯑꯗꯨꯗꯤ ꯃ ꯆꯥ ꯃꯥꯟ ꯈꯔꯕꯩ ꯀꯣꯟ ꯆꯥꯅꯤꯡꯉꯛꯇꯕ ꯐꯥꯎꯔꯛꯈ꯭ꯔꯦ ꯑꯩꯁꯨ
ꯑꯣ ꯀꯩꯀꯩ ꯇꯧꯅꯔꯤꯒꯦ ꯍꯟꯗꯛꯇꯤ
ꯀꯦꯝ ꯇꯧꯗꯗ ꯍꯟꯗꯛ ꯃꯔꯛꯇꯤ ꯁꯨꯇꯤ ꯌꯥꯝ ꯊꯥꯅꯕꯅꯤꯅ ꯁꯨꯇꯤ ꯊꯥꯕꯒꯤ ꯌꯨꯝꯗ ꯉꯥꯛꯛꯇꯪ ꯂꯩ ꯂꯩꯔꯒ ꯌꯨꯝꯒꯤ ꯊꯕꯛ ꯑꯃ ꯑꯅꯤ ꯇꯧꯕ ꯑꯗꯨꯒ ꯉꯥꯏꯔꯦ
ꯑꯗꯨꯅ ꯍꯧꯖꯤꯛ ꯑꯗꯨ ꯑꯁ ꯅꯨꯡꯉꯥꯏꯕꯅꯤꯅꯦ ꯑꯗꯨ ꯑꯗꯨꯝ ꯂ ꯌꯨꯝꯗ ꯐꯣꯟꯗꯣ ꯄꯥꯏꯔꯒ
ꯁꯤ
ꯃꯩ ꯂꯥꯛꯄ꯭ꯔꯣ ꯅꯣꯏꯔꯣꯝꯗꯗꯤ
ꯍꯣꯏ ꯂꯥꯛꯑꯦ ꯑꯩꯈꯣꯏꯔꯣꯝꯗꯗꯤ
ꯑꯩꯈꯣꯏꯗꯤ ꯃꯩ ꯃꯨꯠꯈ꯭ꯔꯦ ꯑꯁ ꯌꯥꯝ ꯁꯥꯏꯌꯦ
ꯎꯝ ꯑꯁ ꯃꯈꯣꯟꯗꯤ ꯌꯥꯝꯅ ꯅꯨꯡꯉꯥꯏꯕ ꯃꯐꯝꯗ ꯂꯩꯕ ꯃꯥꯜꯂꯦ ꯏꯪ ꯏꯪ ꯂꯥꯎꯔꯒ
ꯑꯩꯔꯣ ꯍꯣꯏ ꯍꯧꯖꯤꯛꯄꯨꯗꯤ ꯃꯄꯥꯟꯗ ꯅꯨꯡꯁꯤꯠ ꯂꯥꯛꯄꯒꯤ ꯑꯩꯅ ꯃꯄꯥꯟꯗ ꯐꯝꯕ ꯑꯗꯨ ꯇꯨꯝꯕꯗꯤ ꯌꯥꯗ꯭ꯔꯦꯕ ꯆꯥꯕꯒꯤꯀꯣ
ꯑꯣ ꯆꯥ
ꯑꯗꯨ꯭ꯔꯗꯤ ꯌꯥꯗ꯭ꯔꯦ ꯃꯩ ꯂꯥꯛꯇ ꯃꯄꯥꯟꯗꯗꯤ ꯅꯨꯡꯁꯤꯠ ꯂꯥꯛꯑꯦ ꯑꯗꯨꯒ ꯑꯩꯅ ꯁꯨꯝ ꯃꯄꯥꯟꯗ ꯐꯣꯟꯁꯨ ꯁꯅꯥꯔ ꯂꯩꯕ ꯃꯅꯨꯡꯗ ꯑꯩꯗ ꯔꯨꯝ ꯆꯪꯈ꯭ꯔꯗꯤ ꯅꯦꯠꯁꯨ ꯅꯨꯡꯉꯥꯏꯇꯕ
ꯑꯣ
ꯑꯩꯈꯣꯏ ꯈꯨꯟꯗ ꯇꯋꯥꯔꯗꯨꯣ ꯂꯩ ꯐꯠꯇ꯭ꯔꯕꯒꯤ ꯅꯦꯠꯇꯣ ꯈꯔ ꯅꯨꯡꯉꯥꯏꯇ꯭ꯔꯦꯕ
ꯆ
ꯍꯥꯏꯐꯝ ꯃꯐꯝꯅ ꯑꯗꯨꯝ ꯆꯠꯂꯦ
ꯠꯅꯦ ꯑꯗꯣ ꯃꯩ ꯃꯨꯠꯄꯗꯤ ꯇꯜꯂꯝꯅꯤꯀꯣ
ꯍꯣꯏ ꯃꯩ ꯃꯨꯠꯂꯗꯤ ꯍꯦꯟꯅ ꯅꯦꯠꯋꯥꯛꯁꯨ ꯅꯨꯡꯉꯥꯏꯇ꯭ꯔꯦ ꯍꯧꯖꯤꯛꯇꯤ ꯁꯥꯁꯨ ꯁꯥꯕꯅꯤꯅꯀꯣ ꯇꯨꯝꯕ ꯌꯥꯗꯦꯕ
ꯍꯣꯏ ꯑꯗꯨꯨꯃꯥꯏꯅ ꯇꯧꯋꯦ
ꯑꯗꯣ ꯆꯤꯡ ꯑꯣꯏꯕꯅꯤꯅ ꯅꯨꯡꯁꯤꯠꯇꯤ ꯑꯗꯨꯝ ꯂꯥꯛꯑꯦ
ꯍꯣꯏ ꯃꯄꯥꯟꯗ ꯂꯩꯕꯗꯣ ꯌꯥꯝ ꯅꯨꯡꯉꯥꯏꯔꯝꯅꯤꯀꯣ
ꯍꯣꯏ ꯉꯅꯨꯡꯉꯥꯏ
ꯑꯩꯈꯣꯏꯗꯤ ꯇꯝꯗꯗꯤ ꯂꯩ ꯑꯗꯨ ꯑꯣꯏꯔꯁꯨ ꯂꯩ ꯑꯍꯤꯡꯗꯗꯤ ꯌꯥꯝ ꯁꯥꯕꯗꯤ ꯑꯣꯏꯗꯦ ꯏꯪꯒꯤ ꯏꯉ ꯑꯃꯨꯛ
ꯑ ꯇꯝꯗꯁꯨ ꯑꯗꯨꯝ ꯃꯐꯝ ꯃꯐꯝꯒꯤ ꯅꯨꯡꯉꯥꯏꯕꯗꯤ ꯑꯗꯨꯝ ꯂꯩꯒꯅꯤꯗ ꯇꯝꯗꯗꯤ ꯃꯩꯁꯨ ꯄꯥꯛ ꯃꯨꯠꯇꯦ ꯑꯗꯨꯒꯕ ꯅꯨꯡꯉꯥꯏꯌꯦ ꯆꯤꯡꯗꯨꯅ ꯃꯩꯗꯤ ꯃꯨꯠꯀꯜꯂꯦ ꯑꯗꯣ ꯑꯗꯨꯝ ꯅꯦꯆꯔꯦꯜ ꯑꯣꯏꯕ ꯐꯪꯕꯅꯤꯅ ꯑꯗꯨꯝ ꯅꯨꯡꯉꯥꯏ
ꯍꯣꯏ
ꯅꯔꯝꯗ ꯅꯣꯡ ꯆꯨꯕ꯭ꯔꯥ
ꯍꯟꯗꯛ ꯉꯔꯥꯡꯗꯤ ꯅꯣꯡ ꯆꯨꯑꯦ ꯌꯥꯝ ꯀꯨꯏꯗꯕꯤꯗ ꯆꯨꯑꯦ ꯑꯗꯨꯒ ꯉꯁꯤꯗꯤ ꯅꯣꯡꯗꯤ ꯐꯖꯅꯗꯤ ꯃꯪꯉꯦ ꯑꯌꯨꯛꯇꯒꯤ ꯑꯍꯤꯡ ꯍꯥꯎꯗꯤ ꯃꯪꯉꯦ ꯑꯗꯨꯕꯨ ꯁꯨꯡꯆꯨ ꯆꯨꯗꯦ
ꯑꯣ
ꯑꯩꯒꯤ ꯋꯥꯏꯗꯣ ꯑꯃꯨꯛ ꯌꯥꯝ ꯁꯥꯕ ꯑꯗꯨꯒ ꯍꯧꯖꯤꯛꯅ ꯑꯃꯨꯛ ꯏꯪꯕ ꯇꯧꯋꯦ ꯅꯣꯏꯔꯣꯝꯗꯤ ꯆꯨꯕ꯭ꯔꯣ
ꯆꯨꯗꯦꯅ ꯉꯁꯤꯁꯦ ꯅꯨꯡꯁꯥ ꯁꯨ ꯌꯥꯝ ꯊꯣꯛꯄ ꯑꯣꯏꯗꯦ ꯑꯗꯨꯝ ꯌꯥꯝ ꯃꯝꯕꯁꯨ ꯅꯠꯇꯕ ꯅꯨꯡꯁꯤꯠꯇꯨ ꯑꯗꯨꯝ ꯈꯔ ꯈꯔ ꯁꯤꯠꯂꯒ ꯀꯣ
ꯍꯣꯏ ꯍꯥꯏꯔꯒ ꯅꯪꯒꯤ ꯈꯣꯟꯁꯦ ꯌꯥꯝ ꯇꯥꯕ ꯌꯥꯝ ꯅꯨꯡꯉꯥꯏꯅꯦ ꯈꯣꯟ ꯈꯣꯟꯗ ꯌꯥꯝ ꯐꯖꯩꯌꯦ
ꯅꯪꯦ ꯅꯪꯤ ꯗꯥꯏꯂꯣꯛꯁꯤꯗꯤ ꯄꯥꯈꯪ ꯃꯆꯥꯒꯤ ꯗꯥꯏꯂꯣꯛ ꯃꯥꯟꯁꯜꯂꯛꯑꯦꯗ
ꯅꯠꯇꯦ ꯑꯩꯅ ꯑꯗꯣ ꯃꯤ ꯃꯤꯒ ꯋꯥꯔꯤ ꯁꯥꯔꯛꯄ ꯀꯥꯟꯗ ꯑꯗꯨꯝ ꯇꯥꯏꯅꯀꯣ ꯅꯪꯒꯤꯁꯨ ꯌꯥꯝ ꯅꯨꯡꯁꯤꯕꯅꯤꯅ ꯃꯈꯣꯟꯗꯣ
ꯀꯩꯅꯣ ꯅꯨꯄꯥ ꯅꯍꯥ ꯅꯝꯕꯔ ꯑꯅꯧꯕ ꯂꯩꯔꯒ ꯈꯥꯏꯕ ꯑꯩꯩ ꯃꯑꯣꯡ ꯇꯧꯔꯛꯑꯍ
ꯑꯩꯁꯨ ꯈꯟꯗꯤ ꯈꯟꯗꯅꯦ ꯑꯗꯨꯗ ꯐꯖ ꯃꯅ ꯈꯥꯏ ꯑꯣꯏ ꯍꯥꯏꯕꯤꯕꯗꯨꯗ
ꯑꯦꯛꯁꯄꯤꯔꯤꯌꯦꯟꯁ ꯌꯥꯝ ꯂꯩꯣꯏꯕ ꯃꯥꯜꯂꯦꯍꯦ ꯅꯪꯒꯤꯁꯦ
ꯑꯦ ꯂꯩꯇꯦ ꯍꯧꯕꯗ ꯉꯥꯏꯔꯤꯌꯦ ꯀꯩ ꯂꯩꯇꯦ ꯑꯗꯨꯒꯤ ꯅꯉꯣꯟꯗ ꯂꯣꯏꯅ ꯇꯥꯏꯅꯔꯤꯉꯩ
ꯍꯧꯖꯤꯛ ꯇ꯭ꯔꯦꯅꯤꯡ ꯂꯧꯔꯤꯅꯦꯕ ꯅꯪꯒꯤꯁꯦ
ꯇ꯭ꯔꯦꯅꯤꯡ ꯂꯧꯔꯏꯅꯦ ꯍꯣꯏ ꯃꯊꯪꯗꯗꯤ ꯅꯨꯄꯥꯗ ꯍꯧꯔꯅꯤꯍꯦ
ꯏꯇꯣꯝꯇ ꯂꯩꯔꯣꯕꯅꯥꯒꯅ
ꯍꯣꯏ ꯑꯩ ꯏꯇꯣꯝꯇ ꯂꯩꯑꯦ ꯌꯨꯝꯒꯤ ꯏꯃꯨꯡꯁꯤꯡꯗꯣ ꯂꯥꯏꯛ ꯃꯈꯥꯗ ꯆꯥꯛ ꯆꯥꯕ ꯂꯣꯏꯅ ꯆꯠꯈꯤꯕ ꯏꯊꯟꯇ ꯂꯩꯕ ꯑꯗꯨꯗꯒꯤ ꯑꯁ ꯃꯣꯏ ꯂꯩꯗꯤ ꯀꯩꯝ ꯇꯧꯕ ꯌꯥꯗꯦ ꯂꯥꯡꯃꯟꯗꯅꯀꯣ
ꯍ ꯆꯞ ꯃꯅꯥꯏ ꯑꯩꯁꯨꯣ ꯑꯗꯨꯒꯤ ꯃꯄꯥꯟꯗ ꯏꯆꯤꯛ ꯏꯤꯛꯄꯁꯤꯗ ꯑꯗꯨꯝ ꯂꯩꯔꯤꯅꯤ ꯁꯤꯅ ꯑꯗꯨꯝ ꯑꯩꯒꯤ ꯐ꯭ꯔꯤ ꯇꯥꯏꯝ ꯑꯣꯏꯔꯒꯀꯣ ꯅꯠꯇ꯭ꯔꯗꯤ ꯅꯨꯃꯤꯠ ꯆꯨꯞꯄ ꯊꯕꯛ ꯁꯨꯕ ꯀꯔꯤ ꯀꯔꯤ ꯀꯔꯤ ꯌꯨꯝꯒꯤ ꯇꯧꯕꯗ ꯐꯣꯟ ꯁꯥꯟꯅꯕꯁꯨ ꯐꯪꯗꯦ ꯑꯗꯨꯝ ꯇꯨꯝꯃꯝꯗꯥꯏꯗ ꯈꯇꯪ ꯐꯪꯉꯤ
ꯅꯣꯏ ꯂꯧ ꯆꯠꯄ꯭ꯔꯣ
ꯂꯧ ꯂꯧꯁꯦ ꯑꯗꯨꯝ ꯃꯔꯛ ꯃꯔꯛꯇꯤ ꯆꯠꯂꯦ ꯑꯗꯨ ꯌꯥꯝ ꯆꯠꯄꯗꯤ ꯑꯣꯏꯗꯦ ꯑꯩꯈꯣꯏꯗꯤ ꯀꯩ ꯍꯥꯏꯁꯤ꯭ꯔꯥ ꯐꯧꯒꯤ ꯂꯧꯗꯣ ꯆꯤꯡꯗ ꯐꯧꯒꯤ ꯂꯧ ꯁꯨꯔꯦꯗꯅ
ꯎꯝ
ꯇꯥꯔꯛ
ꯇꯥꯏ ꯍꯣꯏ
ꯑꯣ ꯅꯪꯒꯤ ꯈꯣꯟꯖꯦꯜꯗꯣ ꯑꯃꯨꯛ ꯇꯥꯗꯕ ꯐꯧꯒꯤ ꯂꯧ ꯁꯨꯕꯗꯣ ꯑꯩꯈꯣꯏꯗꯤ ꯁꯨꯗꯦꯕ ꯑꯗꯣ ꯍꯧꯖꯤꯛꯇꯤ ꯐꯧꯒꯤ ꯁꯨꯕ ꯃꯇꯝꯅꯤꯅꯀꯣ ꯂ ꯌꯥꯝꯝꯕ ꯆꯠꯅꯩ ꯑꯗꯣ ꯑꯩꯈꯣꯏꯗꯤ ꯆꯤꯡꯒꯤ ꯑꯃ ꯆꯨꯖꯦꯛꯀꯨꯝ ꯆꯨꯖꯥꯛꯀꯨꯝꯕ ꯊꯥꯕ
ꯎꯝ
ꯀꯣꯀꯤꯨꯝꯕꯔꯗꯨꯣ ꯀꯣꯀꯤꯨꯝꯕꯔ
ꯑ
ꯑꯗꯨ ꯑꯗꯨꯒꯨꯝꯕꯗꯤ ꯊꯥꯏ ꯑꯗꯣ ꯌꯥꯝ ꯑꯆꯧꯕꯗꯤ ꯑꯣꯏꯗꯦꯅ ꯑꯩꯈꯣꯏꯗꯤ ꯄꯥꯟꯒꯨꯝꯕ ꯈꯔ ꯈꯔꯛ ꯊꯥꯕ ꯑꯗꯨꯒꯨꯝꯕ ꯇꯧꯅꯤ
ꯑꯆꯥ ꯑꯩꯁꯨ ꯆꯁꯤ ꯆꯠꯅꯤꯡꯉꯦ ꯑꯗꯨꯃꯥꯏꯅ ꯆꯠꯄꯗꯣ ꯆꯠꯄ ꯁ ꯐꯪ ꯐꯪꯗꯦ
ꯅꯨꯡꯉꯥꯏꯌꯦꯦ ꯎꯝ ꯅꯨꯡꯉꯥꯏꯌꯦ ꯑꯗꯣ ꯑꯗꯨꯝ ꯑꯩꯈꯣꯏꯗꯤ ꯁꯋꯥꯏꯁꯤꯗꯗꯤ ꯑꯗꯨꯃꯥꯏꯅ ꯆꯠꯅꯩꯌꯦ ꯑ ꯂꯧ ꯆꯠꯄꯗꯣ ꯑꯗꯨꯝ ꯍꯣꯏ ꯃꯔꯛ ꯃꯔꯛꯇꯕꯗꯤ ꯑꯩꯈꯣꯏ ꯏꯇꯣꯝꯗ ꯆꯠꯄꯗꯨꯁꯨ ꯌꯥꯎꯋꯦ ꯑꯗꯣ ꯏꯇꯣꯝꯗ ꯆꯠꯇꯕꯤꯗ ꯃꯔꯨꯞ ꯍꯧꯔꯒꯀꯣ ꯑꯃ ꯅꯨꯃꯤꯠ ꯑꯃ ꯑꯩꯒꯤ ꯌꯨꯝꯗ ꯄꯨꯂꯞ ꯆꯠꯄ ꯅꯣꯡꯃ ꯆꯠꯂꯒ ꯑꯃꯒꯤ ꯌꯨꯝꯗ ꯑꯃꯨꯛ ꯂꯧꯗ ꯄꯨꯂꯞ ꯄꯨꯂꯞ ꯑꯗꯨꯃꯥꯏꯅ ꯆꯠꯄꯒꯤꯀꯣ
ꯑ ꯍꯣꯏ ꯑꯁ ꯑꯗꯨꯒ ꯑꯩꯅ ꯑꯗꯨꯝ ꯎꯔꯛꯄ ꯀꯥꯟꯗ ꯔꯤꯜꯁꯀꯨꯝꯕ ꯌꯦꯡꯉꯣꯛꯄ ꯀꯥꯟꯗ ꯂꯧꯖꯔꯒ ꯅꯣꯏ ꯆꯥꯛꯃꯤꯟꯅꯕ ꯂꯧꯣꯁꯤꯡꯁꯨ ꯁꯦꯝꯃꯒ ꯑꯗꯨꯗꯣ ꯌꯥꯝ ꯇꯧꯅꯤꯡꯉꯦ ꯑꯩꯁꯦ
ꯂꯥꯛꯑꯣ ꯄꯨꯕꯤꯒꯦ
ꯑꯦ ꯂꯝꯕꯤ ꯇꯪꯈꯥꯏꯗ ꯂꯩꯔꯣ ꯂꯩꯍꯣ ꯑꯗꯨꯗ ꯃꯥꯂ ꯍꯗꯤ
ꯅꯨꯡꯉꯥꯏꯕꯅꯦ ꯑꯗꯨꯒꯨꯝꯕꯒꯤ ꯑꯦꯛꯁꯄꯤꯔꯤꯌꯦꯟꯁꯁꯨ ꯀꯣ
ꯎꯝ
ꯑꯗꯨꯝ ꯋꯥꯕ ꯃꯇꯝꯁꯨ ꯂꯩꯑ ꯑꯗ ꯅꯨꯡꯉꯥꯏꯕ ꯃꯇꯝ ꯅꯨꯡꯉꯥꯏꯕꯁꯨ ꯂꯩꯌꯦ
ꯎꯝ
ꯂꯧꯗꯒꯤ ꯐ꯭ꯔꯦꯁ ꯑꯣꯏꯕꯗꯣ ꯂꯧꯔꯒ ꯆꯥꯕ ꯆꯥꯛ ꯆꯥꯕꯒꯨꯝꯕꯁꯨ ꯑꯗꯨ ꯍꯦꯟꯅ ꯍꯥꯎꯋꯦꯕ
ꯁ ꯑꯩꯁꯨ ꯆꯠꯅꯤꯡꯌꯦ ꯅꯣꯡꯃ ꯆꯠꯄ ꯐꯪꯉꯗꯤ ꯐꯅꯤ
ꯝ ꯂꯥꯏ ꯀꯟꯅ ꯈꯨꯔꯨꯝꯃꯨ ꯐꯪꯒꯅꯤ ꯋꯥꯔꯨꯅꯨ ꯑꯗꯨꯒꯤꯕꯨꯗꯤ
ꯑꯗꯨꯁꯨ ꯊꯕꯛꯀꯤ ꯅꯠꯇꯦꯕ ꯁꯤꯡꯁꯨ ꯆꯥꯅꯉꯥꯏꯔꯦꯕ
ꯑꯥ ꯁꯤꯡꯖꯨ ꯆꯥꯔꯒ ꯑꯃꯨꯛ ꯈꯟꯗꯣꯏꯕ
ꯍꯣꯏ
ꯅꯪꯗꯤ ꯄꯨꯡ ꯀꯌꯥꯋꯥꯏꯗ ꯆꯥꯛ ꯆꯥꯅꯒꯦ
ꯑꯁ ꯌꯥꯝ ꯊꯦꯡꯅ ꯆꯥꯏꯌꯦ ꯄꯨꯡ ꯇꯔꯥ ꯇꯔꯥꯃꯥꯊꯣꯏ ꯑꯗꯨꯒꯨꯝꯕꯗ ꯆꯥꯏꯌꯦ
ꯑꯣ ꯅꯁꯟꯗ
ꯍꯣꯏ ꯏꯊꯟꯇ ꯆꯥꯏꯌꯦ ꯑꯩꯗꯣ ꯂꯥꯏꯛ ꯃꯤꯒ ꯆꯥꯃꯤꯟꯅꯕꯗꯣ ꯈꯔ ꯍꯩꯅꯗꯕ ꯑꯗꯨꯒꯤ ꯏꯊꯟ ꯏꯊꯟꯇ ꯆꯥꯕ ꯖꯥꯠꯇꯣ
ꯑ ꯑꯁ ꯍꯌꯦꯡꯋꯥꯏ ꯕꯦꯔꯥ ꯀꯥꯅꯤꯅꯦ ꯑꯗꯨꯗꯤ
ꯑꯗꯨꯅꯦ ꯌꯨꯝ ꯄꯥꯟꯕꯗꯅꯦ ꯋꯥꯗ ꯑꯩꯁꯦ
ꯅꯪꯒꯤ ꯅꯋꯥꯗ ꯅꯣꯏ ꯅꯣꯏ ꯏꯃꯨꯡ ꯍꯥꯟꯅ ꯆꯥꯔꯣꯏ ꯗꯦ ꯇꯧꯔꯗꯤ
ꯍ ꯌꯥꯝ
ꯁꯤ ꯅꯨꯄꯤꯁꯦ ꯃꯌꯨꯝ ꯍꯟꯈ꯭ꯔꯣ ꯍꯥꯏꯅ ꯇꯧꯔꯛꯑꯅꯤꯅꯦ
ꯑꯁꯦꯡꯕ ꯇꯧꯔꯅꯤ ꯖꯥꯠ ꯑꯃꯅꯦꯅ
ꯎꯝ ꯆꯃꯤꯒ ꯆꯠꯅꯕ ꯌꯥꯗꯦ ꯍꯥꯏꯅ
ꯍꯣꯏ
ꯑꯗꯣ ꯂꯩꯁꯥ ꯑꯣꯏꯔꯤꯉꯩꯩꯅ ꯅꯨꯡꯉꯥꯏꯗ꯭ꯔꯗꯤ ꯀꯔꯝ ꯀꯥꯟꯗ ꯅꯨꯡꯉꯥꯏꯍꯧꯅꯤ ꯌꯨꯝ ꯄꯥꯜꯂꯗꯤ ꯎꯄꯥꯏ ꯂꯩꯇꯦ ꯑꯗꯨꯝ ꯄꯨꯟꯒꯗꯕ ꯂꯩꯔꯦ
ꯍꯣꯏ ꯆꯨꯝꯃꯦ ꯑꯉꯥꯡ ꯂꯧꯕꯒ ꯑꯉꯥꯡ ꯁꯦꯟꯅꯕꯒ ꯌꯨꯝ ꯁꯦꯡꯕꯒꯀꯣ
ꯑꯗꯨꯅꯦ ꯂꯩꯁꯥꯔꯤꯉꯩꯗ ꯈꯔ ꯑꯩꯈꯣꯏꯅ ꯈꯟꯖꯕ ꯑꯩꯈꯣꯏꯅ ꯄꯥꯝꯖꯕꯗꯨꯣ ꯇꯧꯍꯧꯗ꯭ꯔꯗꯤ ꯎꯄꯥꯏ ꯂꯩ ꯂꯩꯇꯩ
ꯑꯗꯨꯆ ꯑꯗꯨꯒꯤꯅꯦ ꯍꯧꯖꯤꯛꯁꯦ ꯌꯥꯝ ꯅꯨꯡꯉꯥꯏꯅ ꯂꯩꯔꯤꯅꯤ
ꯅꯣꯏ ꯅꯪꯗꯤ ꯋꯥꯔꯜ ꯀꯞ ꯌꯦꯡꯕ꯭ꯔꯣ
ꯑꯦ ꯉꯔꯥꯡ ꯌꯦꯡꯉꯦ ꯁꯤꯒꯦ ꯇꯧꯋꯦ ꯇꯪꯈꯥꯏꯗ ꯇꯨꯝꯈ꯭ꯔꯕꯅꯦ ꯑꯩ
ꯕꯣꯜꯁꯦ ꯄꯥꯝꯃꯦꯕ ꯄꯥꯝꯃꯦ ꯑꯗꯣ ꯑꯩꯗꯤ ꯑ ꯑꯁꯤ ꯑꯁꯤ ꯑꯁꯤꯁꯦ ꯑꯩꯅ ꯌꯥꯝ ꯄꯥꯝꯃꯦ ꯍꯥꯏꯕꯗꯣ ꯑꯩꯉꯣꯟꯗꯗꯤ ꯂꯩꯇꯦ ꯃꯤꯅꯗꯤ ꯔꯣꯅꯦꯜꯗꯣ ꯃꯤꯦꯁꯤ ꯑꯗꯨꯝ ꯌꯥꯝ ꯄꯥꯝꯃꯦ ꯄꯥꯝꯃꯦ ꯍꯥꯏ ꯑꯩꯗꯤ ꯑꯗꯨꯒꯨꯝꯕꯗꯨ ꯂꯩꯗꯦ ꯑꯗꯣ ꯑꯩꯅꯀꯣ ꯕꯣꯜ ꯄꯥꯝꯕꯁꯦ ꯑꯁꯦꯡꯕꯗ ꯑꯩꯒꯤ ꯔꯤꯌꯦꯂꯤꯇꯤꯗ ꯌꯥꯝ ꯄꯥꯝꯕ ꯇꯤꯚꯤꯗꯒꯨꯝꯕꯗ ꯌꯥꯝ ꯄꯥꯝꯗꯕ ꯑꯩꯅ ꯑꯗꯨꯃꯥꯏꯅ ꯇꯧꯕꯒꯤ ꯑꯩꯅ ꯑꯁ ꯇꯨꯝꯗꯕꯤꯗ ꯌꯦꯡꯉ ꯂꯩꯕꯗꯣ ꯃꯤꯠ ꯄꯥꯝꯃꯨꯑꯦ ꯐꯖꯅ ꯇ ꯊꯣꯛꯀꯅꯗꯤ ꯑꯗꯨ ꯇ ꯁꯃꯤ ꯌꯦꯦ ꯋꯥꯔꯜ ꯀꯞ ꯀ ꯑꯝ
ꯑꯩ ꯑꯩꯁꯨ ꯑꯩꯁꯨꯀꯣ ꯐꯨꯠꯕꯣꯜꯗ ꯁꯨꯡꯌꯦ ꯌꯦꯡꯗꯕ ꯃꯤꯅꯦ ꯑ ꯋꯥꯗꯤ ꯋꯥꯕꯅꯦ ꯑꯁ ꯑꯗꯨꯕꯨ ꯑꯩꯗꯤ ꯏꯃꯥꯟꯕꯤ ꯏꯃꯥꯟꯅꯕ ꯃꯈꯣꯏꯅ ꯌꯦꯡꯃꯤꯟꯅꯁꯦ ꯍꯥꯏꯕ ꯑꯩꯀꯣ ꯋꯥꯁ ꯋꯥꯟꯗ ꯑꯗꯨꯝ ꯌꯦꯡꯉꯤꯅꯦ ꯐꯨꯠꯕꯣꯜꯗꯤ ꯄꯥꯝꯗꯦꯕ ꯑꯩꯁꯨ ꯌꯥꯝ ꯌꯦꯡꯗꯦꯕ ꯑꯁꯨꯛ ꯌꯦꯡ ꯌꯦꯡꯗꯦꯕ ꯃꯣꯏꯒꯤ ꯚꯤꯠꯇꯅ ꯌꯦꯡꯉꯤꯁꯦ ꯄꯨꯟ ꯃꯔꯤꯩꯅ
ꯅꯨꯄꯥꯁꯤꯡꯗꯨꯅꯦ ꯑꯁ ꯇꯨꯝꯅꯤꯡꯉꯥꯏꯁꯨ ꯈꯪꯗꯦ ꯆꯠꯂ ꯆꯠꯂ ꯅꯣꯡꯉꯥꯜꯂ ꯃꯇꯝꯗ ꯍꯜꯂꯛꯑꯒ ꯑꯃꯨꯛ ꯇꯨꯝꯕ ꯆꯥꯛ ꯆꯥꯅꯤꯉꯥꯏꯁꯨ ꯍꯧꯒꯠꯇꯕ
ꯍꯣꯏ ꯇꯧꯋꯦ ꯑꯁ ꯂꯣꯏꯔꯦ ꯍꯟꯗꯛ ꯃꯔꯛ ꯅꯨꯄꯥꯁꯤꯡꯗꯣ ꯃꯥ ꯃꯥꯒꯤ ꯗ꯭ꯌꯨꯇꯤ ꯐꯥꯎ ꯂꯣꯏꯅꯃꯛ ꯗꯤꯂꯦꯗꯅꯤ
ꯑꯗꯨꯅꯦ ꯁꯥꯎꯅꯤꯡꯉꯦ ꯆꯥꯛ ꯆꯥꯔꯝꯗꯥꯏꯗꯒ ꯍꯧꯒꯠꯇꯕꯗꯣ
ꯑ ꯏꯈꯣꯏ ꯏꯁꯤꯅꯦ ꯂꯩꯌꯦ ꯑꯗꯨꯒꯣ ꯏꯄꯥ ꯐꯥꯎꯅꯦ ꯇꯧꯔꯤꯁꯦ
ꯄꯥꯏ ꯂꯩꯇꯦ ꯅꯨꯄꯥꯁꯤꯡꯒꯤꯗꯤ ꯍꯥꯏꯗꯤ ꯆꯍꯤ ꯆꯍꯤ ꯈꯨꯗꯤꯡ ꯂꯥꯛꯄꯁꯨ ꯅꯠꯇꯕꯅꯤꯅꯀꯣ ꯑꯃꯨꯛ ꯌꯦꯡꯒꯅꯨ ꯍꯥꯏꯕꯁꯨ ꯅꯨꯡꯉꯥꯏꯇꯕ
ꯎꯝ
ꯑꯃꯨꯔꯛ ꯂꯥꯛꯄꯁꯤꯗ ꯌꯦꯡꯍꯧꯗ꯭ꯔꯗꯤ ꯅꯨꯡꯉꯥꯏꯇꯦꯗꯣ ꯃꯣꯏꯒꯤ ꯄꯥꯝꯖꯕꯅꯤꯅ
ꯎꯝ ꯆꯨꯝꯃꯦ
ꯑꯩꯈꯣꯏ ꯅꯨꯄꯤꯅ ꯊꯣꯏꯗꯣꯛꯅ ꯈꯟꯗꯕꯒꯤꯅꯦꯕ
ꯍꯣꯏ ꯑꯁ ꯑꯁ ꯑꯩꯒꯤꯗꯤꯀꯣ ꯑꯩꯒꯤ ꯑꯩ ꯇꯨꯏꯁꯟ ꯂꯧꯋꯦꯕ ꯁꯥꯇ꯭ꯔꯥꯒꯤ ꯃꯄꯥꯗꯣ ꯌꯦꯡꯕ ꯃꯥꯜꯂꯦ ꯍꯧꯒꯠꯄ ꯉꯝꯗꯕꯒꯤ ꯑꯉꯥꯡꯕꯨ ꯐꯥꯎ ꯍꯧꯒꯠꯍꯟꯗꯕꯗꯣ
ꯑꯥ
ꯑꯗꯨꯒ ꯃꯃꯥꯅ ꯂꯥꯛꯑꯒ ꯋꯥꯔꯤ ꯁꯥꯔꯒ ꯅꯣꯛꯄꯁꯤ
ꯑꯉꯥꯡꯗꯣ ꯈꯔ ꯑꯉꯥꯡ ꯍꯥꯏꯔꯁꯨ ꯃꯌꯥꯝ ꯈꯔ ꯄꯤꯛꯄ ꯑꯣꯏꯔꯝꯒꯅꯤꯅꯦ
ꯍꯣꯏ ꯄꯤꯛꯄ ꯑꯗꯨ ꯃꯄꯥꯗꯨꯁꯨ ꯕꫭꯜ ꯌꯦꯡꯉꯕꯅꯤꯅ ꯃꯆꯥꯗꯣ ꯍꯧꯒꯠꯅꯉꯥꯏꯗꯣ ꯀꯥꯎꯈ꯭ꯔꯕꯅꯦꯕ ꯑꯁ ꯑꯗꯨꯒ ꯃꯤꯅꯤꯠ ꯇꯔꯥꯉꯛ ꯂꯧꯅꯉꯥꯏ ꯂꯥꯛꯏꯅꯦꯅꯦ ꯅꯣꯛꯅꯤꯡꯕꯁ
ꯆꯞ ꯃꯥꯟꯅꯔꯦꯕ ꯑꯄꯥꯝꯕ ꯃꯃꯥ ꯂꯣꯏꯅ
ꯍꫭꯏ
ꯑꯉꯥꯡ ꯗꯩꯗꯤ ꯕꫭꯜꯅꯥ ꯂꯨꯔꯦ ꯀꯩꯏꯕ
ꯆꯥꯛ ꯌꯥꯝ ꯆꯥꯕꯔꫭ